ꯑꫭ
ꯇꯥꯕ꯭ꯔꫭ
ꯍꯥꯥ
ꯇꯥꯕ꯭ꯔꫭ
ꯇꯥꯏ ꯅꯪ ꯈꯨꯣꯟꯁꯦ ꯄꯤꯛꯏ ꯇꯞꯄꯤ ꯀꯩꯅꯣ
ꯇꯥꯕ꯭ꯔꫭ
ꯇꯥꯌꯦ
ꯇꯨꯝꯕꯅꯦ ꯇꯨꯝꯕ ꯍꯧꯒꯠꯄ ꯑꯗꯨꯒꯤ
ꯑꯁ ꯐꯖꯟ ꯇꯨꯝꯊꯔ ꯃꯥꯂꯦꯃꯦ
ꯎꯝ ꯉꯥꯛꯇꯪꯅꯤꯗ ꯉꯥꯛꯇꯪ ꯇꯨꯝꯕꯅꯦ
ꯇꯨꯝꯑꯁꯦ ꯀꯣꯛ ꯉꯥꯎꯕꯅꯤꯀꯣ
ꯍꯣꯏ ꯂꯩꯕ ꯅꯨꯡꯉꯥꯏꯇꯦ ꯑꫭ ꯇꯥꯅꯤꯡꯉꯦ
ꯆꯥꯛꯇꯤ ꯊꯣꯡꯑꯕꫭ
ꯊꯣꯡꯗ꯭ꯔꯤ ꯑꯌꯨꯛꯀꯤ ꯆꯥꯛ ꯂꯩꯌꯦ
ꯑꯩꯗꯤ ꯑꯌꯨꯛꯀꯤ ꯑꯃꯨꯛꯀ ꯆꯥꯒꯅꯤ꯫
ꯑꯌꯨꯛꯀꯤ ꯆꯥꯛꯇꯣ ꯇꯟꯕ ꯆꯥꯛ ꯀꯧꯏꯀꯣ꯫
ꯎꯝ ꯆꯥꯗ꯭ꯔꯁꯨ ꯌꯥꯔꯦꯗ ꯄꯨꯛ ꯊꯜꯂꯦ ꯑꯩꯗꯤ
ꯎꯇꯤ ꯆꯥꯕꯅꯦꯕ ꯑꯗꯨꯒꯤ ꯄꯨꯛ ꯊꯜꯂꯦ ꯔꫭꯏꯖꫭ
ꯌꯥꯝ ꯊꯟꯕ ꯃꯥꯜꯂꯦ ꯑꯩꯗꯤ ꯆꯥꯛ ꯊꯣꯡꯏ
ꯑꯩ ꯑꯃꯨꯛꯀ ꯊꯨꯞꯂꯤꯒꯦ
ꯎꯝ ꯍꯧꯖꯤꯛ ꯇꯨꯝꯑꯗꯤ ꯑꯁ ꯉꯁꯤ ꯇꯨꯝꯑꯔꯣꯏ ꯍꯣꯔꯦꯟ
ꯎꯝ ꯎꯝ ꯀꯔꯤ ꯍꯤꯟꯖꯥꯡ ꯊꯣꯡꯕ꯭ꯔꯣ
ꯑꯩꯒꯣ
ꯎꯝ ꯅꯪ
ꯊꯔꯣꯏꯗꯣ ꯏꯔꯣꯟꯝꯕ ꯇꯧꯔꯅꯤ ꯑꯗꯨꯒ ꯈꯣꯡꯆꯨ ꯎꯝ
ꯎꯝ
ꯑꯗꯨꯒ ꯈꯨꯡ ꯅꯠꯇꯦ ꯅꯍꯥꯟ ꯑꯩꯈꯣꯏ ꯏꯃꯥꯟꯅꯕꯈꯣꯏꯗ ꯈꯨꯟꯕ ꯆꯠꯄ ꯑꯩꯅ ꯑꯩꯒꯤ ꯈꯤꯇꯪ ꯄꯤꯔꯛꯑꯣ ꯍꯥꯏꯕ꯫
ꯑꯣ ꯅꯨꯡꯉꯥꯏꯅꯦ ꯑꯗꯨꯗꯤ꯫
ꯎꯝ ꯐ꯭ꯔꯤꯗ ꯐꯪꯕ꯫
ꯊꯔꯣꯏ ꯆꯥꯗꯦ꯫
ꯕꯖꯥꯔꯗꯗꯤ ꯌꯣꯟꯕꯗꫭ ꯍꯥꯎꯗꯕꯅꯤ꯫
ꯇꯥꯡꯕ ꯃꯥꯜꯂꯦ ꯊꯔꯣꯏ꯫
ꯁꯚꯦꯟꯇꯤ ꯍꯟꯗ꯭ꯔꯦꯗ ꯑꯩꯠꯇꯤ ꯑꯣꯏꯔꯝꯃꯅꯤ ꯑꯩꯁꯨ ꯈꯪꯗꯦ꯫
ꯀꯧꯇꯥꯗꯔꯣ꯫
ꯑꯣ ꯑꯩꯗꯤ ꯕꯖꯥꯔꯗꯩ ꯁꯨꯡꯂꯩ ꯂꯩꯗ꯭ꯔꯤ꯫
ꯎꯝ ꯌꯨꯝꯗꯒꯤ ꯀꯩꯅꯣ ꯈꯨꯟꯕꯅ ꯍꯥꯎꯕꯅꯦ꯫ ꯑꯩꯗꯤ ꯆꯥꯕ ꯍꯥꯏꯇꯦ ꯍꯥꯥ꯫
ꯈꯨꯟꯕ ꯆꯠꯂꫭꯗꯅꯥ ꯑꯗꯨꯗꯤ꯫
ꯑꯩ ꯆꯥꯗꯦ ꯊꯔꯣꯏ꯫ ꯊꯔꯣꯏ ꯆꯥꯕ ꯍꯩꯇꯦ꯫
ꯑꯩꯗꯤ ꯉꯁꯤ ꯈꯛꯇꯅꯤꯅꯦ ꯑꯩꯁꯨ ꯆꯥꯕ꯫
ꯏ ꯏꯔꯣꯟꯕ ꯇꯧꯔꯗꯤ ꯊꯔ‌ꯣꯏꯗ‌ꯣ ꯑꯂꯨꯒ ꯉꯧꯕꯔ ꯎ ꯑꯣꯛꯀꯁꯨ ꯆꯥꯏꯀꯣ
ꯍꯥꯎꯋꯦ ꯍꯥꯏ ꯑꯩꯁꯨ ꯆꯥꯗ꯭ꯔꯤꯗꯣ
ꯑꯣ
ꯅꯪ ꯆꯥꯔꯤꯕꯣ
ꯆꯥꯗꯦ ꯑꯝꯇ ꯁꯥꯗꯦ ꯍꯣꯏ ꯅꯣꯡꯃ ꯀꯣ
ꯎꯝ
ꯑ ꯅꯪ ꯅꯪ ꯂꯩꯁꯨ ꯀꯩꯅꯩꯅꯇꯔ ꯌꯥꯝ ꯅꯥꯄ꯭ꯔꯥ ꯃꯤ
ꯌꯥꯝ ꯂꯥꯞꯇꯕꯅꯤꯅ ꯅꯛꯄꯅꯦ
ꯑꯩꯈꯣꯏꯒꯤ ꯀꯣꯂꯦꯖ ꯃꯅꯥꯛꯇ ꯂꯩꯕ
ꯑꯣ ꯑꯗꯨꯗꯤ ꯌꯥꯝꯅꯛꯑꯦꯅ
ꯍꯣꯌ ꯀꯥꯡ ꯆꯤꯛ ꯑꯥꯍꯦ
ꯍꯟꯗꯛꯇꯤ ꯀꯥꯡ ꯌꯥꯝꯕꯅꯤꯍꯦ
ꯎꯝ ꯑ ꯀꯥꯡ ꯎꯝ ꯑꯗꯨꯝ ꯑꯗꯨꯃꯥꯏꯅ ꯀ ꯑꯗꯨꯗꯣ ꯌꯥꯝ ꯁꯥꯎꯅꯤꯡꯉꯦꯕ ꯑ ꯇꯨꯝꯕ ꯌꯥꯔꯦꯕ
ꯑꯁ ꯅꯪꯅꯦ ꯉꯁꯥꯏꯒꯤ ꯐ꯭ꯔꯤꯗ ꯂꯩꯔꯤꯔꯣ ꯑꯗꯨꯗꯤ
ꯅꯠꯇꯦꯍꯦ ꯑꯩꯁꯨ ꯑꯗꯨꯝ ꯀꯩꯅꯣ ꯇꯧꯔ ꯂꯩꯕꯅꯦ ꯆꯨꯝ ꯇꯨꯝꯅꯤꯡꯕꯒꯤꯀꯣ ꯇꯨꯝꯕ ꯑꯩ ꯇꯨꯝꯗꯦ ꯅꯨꯡꯆꯤꯟꯗ ꯉꯁꯤ ꯈꯛꯇꯅꯦ ꯋꯥꯛꯀꯤꯡ ꯑꯗꯨꯝ ꯆꯠꯇꯅꯦ ꯑꯩ ꯑꯗꯨꯗ ꯉꯁꯤꯗꯣ ꯅꯣꯡ ꯆꯨꯒꯦ ꯇꯧꯕꯒꯤꯀꯣ
ꯎꯝ
ꯊꯣꯛꯇꯕ ꯃꯄꯥꯟ ꯃꯄꯥꯟ ꯊꯣꯛꯇ꯭ꯔꯤ ꯉꯁꯤꯒꯤ ꯑꯩ
ꯑꯁꯤꯗꯤ ꯅꯪ ꯖꯤꯝ ꯆꯠꯂꯦ ꯍꯥꯏꯕꯗꯣ ꯀꯥꯏ ꯆꯠꯂꯤꯕ ꯌꯥꯝ ꯅꯛꯅꯕ꯭ꯔꯣ
ꯎ ꯉꯁꯤꯗꯤ ꯅꯣꯡ ꯆꯨꯕꯅꯤꯅ ꯆꯠꯇ꯭ꯔꯦ
ꯑ ꯅꯪꯂꯤꯁ
ꯍ ꯏꯀ ꯆꯠ ꯂꯩꯒꯦ ꯍꯥ
ꯅꯪꯒꯤ ꯖꯤꯝ ꯃꯐꯝꯗꯣ ꯑꯩ ꯈꯪꯉꯦ ꯄꯩꯁꯥ ꯄꯤꯗꯕ ꯖꯤꯝꯗꯨꯔꯣ
ꯎꯝ ꯌꯨꯝꯗꯁꯨ ꯇꯧꯕ ꯌꯥꯏꯌꯦ ꯑꯩꯗꯤ
ꯌꯨꯝꯇ ꯌꯨꯝꯅꯩꯌꯦ ꯑꯁꯤ ꯋꯥ ꯍꯥꯏꯔꯒ
ꯑꯩꯗꯤ ꯊꯥꯖꯕ ꯋꯥꯠꯄ ꯑꯗꯨ ꯑꯣꯏꯅꯤꯗ
ꯎꯝ ꯨꯝꯗ ꯇꯧꯕꯁꯨ ꯌꯥꯏꯑ ꯑꯩꯗꯤ ꯇꯜꯂꯦ ꯍꯧꯖꯤꯛꯀꯥꯟ ꯅꯣꯏ ꯁꯨꯝ ꯂꯣꯏꯌꯦꯕꯀꯣ ꯑꯦꯁ ꯌꯥꯗ꯭ꯔꯦ ꯑꯩ ꯆꯟꯇꯁ ꯃꯥꯔꯅꯤ ꯍꯣꯏ ꯑꯩ ꯌꯥꯝ ꯂꯣꯏꯔꯦ ꯍꯖ ꯔꯝ ꯃꯥ ꯅꯝꯃꯦ ꯁꯔ ꯁ ꯆꯕ
ꯑꯗꯨꯅ ꯐꯠꯇ꯭ꯔꯣ
ꯑꯩꯗꯨ ꯎꯝ ꯀꯩꯅꯣ ꯇꯧꯔꯅꯤ
ꯃꯤꯅ ꯑꯁꯦꯡꯕ ꯍꯥꯏꯕꯤꯔꯒ ꯑꯁ ꯅꯣꯏꯅꯤꯉꯥꯏ ꯍꯣꯠꯅꯕꯅꯦ ꯑꯗꯣ ꯑꯁ ꯅꯣꯏꯔꯛꯇꯦꯗ
ꯀꯪꯕꯗꯨꯕꯨ ꯑꯈꯣꯏꯗ ꯅꯠꯇꯅ ꯎꯄꯥꯏ ꯂꯩꯇꯦꯀꯣ
ꯎꯄꯥꯏ ꯂꯩꯇꯦ ꯑꯁꯪꯡꯕꯒꯤ ꯃꯤꯅꯗꯤ
ꯎꯝ ꯅꯣꯏꯕꯁꯤꯡꯁꯨ ꯀꯪꯅꯤꯡꯏ
ꯀꯪꯕꯥꯈꯣꯏꯀꯣ ꯆꯥꯛ ꯆꯥꯗꯕꯒ ꯆꯞ ꯃꯥꯟꯅꯕꯅꯦ ꯆꯥꯛ ꯆꯥꯗ꯭ꯔꯕꯔꯣ ꯀꯥꯏꯅ ꯍꯪꯉꯛꯄ ꯋꯥꯏ ꯑꯁꯗꯤ ꯌꯥꯝ ꯇꯜꯂꯤꯉꯣ ꯑꯈꯣꯏꯗꯤ ꯌꯥꯝ ꯌꯥꯝ ꯌꯥꯝ ꯌꯥꯝ ꯆꯥꯕꯅꯦꯕꯀꯣ ꯑꯗꯨ ꯆꯥꯛ ꯆꯥ ꯍꯥꯎꯇ꯭ꯔꯕꯣ ꯑ ꯍꯟꯖꯥꯡ ꯍꯥꯎꯗ꯭ꯔꯕꯣ ꯀꯥꯏꯅ ꯑꯁ
ꯑꯗꯨꯅꯦ
ꯑꯗꯨꯃꯥꯏꯅ ꯇꯧꯒꯜꯂꯦꯕ ꯑꯩꯗꯤ ꯇꯜꯂꯦꯕ
ꯃꯅꯨꯡꯗꯗꯤ ꯌꯥꯝ ꯆꯥꯕꯀꯣ
ꯎꯝ ꯃꯄꯥꯟ ꯊꯣꯛꯇꯕ ꯋꯥꯅꯦ
ꯀꯥꯡꯕꯨꯁꯤ ꯝꯊꯤꯕꯣꯡ ꯌꯥꯝ ꯂꯧꯏ
ꯅꯣꯏꯕꯁꯤꯡꯗꯤ ꯀꯔꯤ ꯀꯔꯤ ꯆꯥꯕ꯭ꯔꯥ ꯌꯦꯡꯕ ꯌꯥꯗ꯭ꯔꯦ ꯅꯣꯏꯔꯦ ꯃꯥꯜꯂꯦ ꯈꯤꯇꯪ ꯆꯥꯔꯁꯨ ꯅꯣꯏꯌꯦ ꯆꯔꯥꯁꯨ ꯅꯣꯏ
ꯅꯪꯒꯤ ꯅꯃꯥꯟꯅꯕꯤꯈꯣꯏꯁꯨ ꯑꯁ ꯑꯩꯒꯨꯝꯅ ꯌꯥꯎꯔꯝꯕ ꯑꯣꯏꯔꯝꯃꯦ ꯑꯁ ꯑꯩꯐꯧ ꯉꯧꯏ ꯍꯥꯏꯗꯣ
ꯌꯧꯏ ꯎꯝ ꯆꯔꯁꯨ ꯊꯣꯛꯇꯥꯕꯅꯤ
ꯅꯣꯏꯕꯁꯤꯡꯅꯀꯣ ꯈꯤꯇꯪ ꯈꯤꯇꯪ ꯆꯥꯕꯅꯦ
ꯎꯝ
ꯊꯤꯕꯣꯡ ꯑꯀꯪꯕꯈꯣꯏꯅ ꯊꯤꯕꯣꯡ ꯌꯥꯝ ꯂꯥꯎꯕꯅꯤ ꯌꯥꯝ ꯆꯥꯕꯅꯤ ꯁꯛꯀꯥ ꯃꯥꯟꯅꯗꯕꯅꯦ ꯑꯁ ꯅꯪꯁꯨ ꯈꯪꯒ
ꯅꯣꯏꯕꯗꯤ ꯂꯩꯕ ꯅꯨꯡꯉꯥꯏꯇꯦ ꯀꯪꯕꯅ ꯐꯠꯇ꯭ꯔꯣ
ꯅꯣꯏꯕꯗꯤ ꯁꯥꯒꯠꯇ꯭ꯔꯣ
ꯅꯣꯏꯕꯗꯤ ꯁꯥꯏꯌꯦ ꯏꯁꯥꯁꯨ ꯂꯨꯝꯃꯦ ꯑꯁ
ꯋꯥꯁꯨ ꯋꯥꯌꯦ
ꯎꯝ ꯀꯪꯅꯉꯥꯏ ꯇꯧꯔꯤꯅꯤꯅꯦ ꯇꯨꯝꯅꯤꯡꯉꯦ ꯑꯃꯨꯛꯀ
ꯅꯪ ꯄꯨꯡ ꯀꯌꯥ ꯇꯨꯝꯃꯤꯅꯣ
ꯍꯥ
ꯄꯨꯡ ꯀꯌꯥꯗ ꯇꯨꯃꯤꯅꯣ ꯅꯪ
ꯎꯝ ꯄꯨꯡ ꯃꯔꯤ ꯃꯔꯤ ꯃꯔꯤ ꯃꯈ ꯗꯒꯥꯏꯗꯤ ꯇꯨꯝꯕ ꯃꯥꯂꯦ ꯀꯩꯁꯨ ꯌꯥꯝ ꯀꯨꯏꯕ ꯅꯠꯇꯦꯗ ꯄꯨꯡ ꯑꯃꯥꯈꯛꯇꯅꯦ ꯇꯨꯝꯕ ꯑꯩꯁꯦ ꯅꯨꯃꯤꯗꯥꯡ ꯇꯨꯝꯕ ꯌꯥꯗꯕꯅꯤꯀꯣ ꯅꯨꯃꯤꯗꯥꯡ ꯇꯨꯝꯕ ꯌꯥꯗꯕ ꯂꯩꯥꯏꯅꯥ ꯑꯃ ꯂꯩꯕ ꯑꯗꯨꯗꯣ ꯑꯩꯁꯨ ꯇꯧꯕ
ꯅꯨꯡꯊꯤꯟ ꯊꯣꯃꯒꯤꯦ ꯅꯪ ꯅꯅꯥꯍꯥꯟ ꯊꯝꯕ ꯌꯥꯗꯕꯔꯣ
ꯇꯨꯝꯕꯒꯤ ꯇꯧꯕꯒꯤꯔ ꯀꯔꯤꯒꯤꯔꯥ ꯈꯪꯗ꯭ꯔꯦ
ꯑꯁ
ꯑꯩ ꯍꯅ ꯍꯥꯟꯅꯗꯒꯤ ꯅꯨꯃꯤꯗꯥꯡ ꯌꯥꯝꯅ ꯇꯨꯝꯗꯕ ꯃꯤꯅꯦꯕ ꯏꯥꯛꯁ ꯑꯕ ꯇꯨꯝꯕ ꯌꯥꯎ ꯕ ꯏꯇꯅꯤ ꯍꯛꯆꯥꯡ ꯐꯠꯇꯦ ꯍꯥꯏꯕꯗꯤ ꯆꯥꯗ꯭ꯔꯦ ꯍꯤꯗꯥꯛꯇꯣ ꯋꯥꯕꯅꯦ ꯑꯗꯨꯃꯤ ꯇꯒ ꯇꯨꯝꯗꯕꯁꯨ
ꯑꯩꯗꯤ ꯨꯝꯗꯨꯗꯤ ꯑꯁ ꯍꯌꯦꯡ ꯑꯁ ꯑꯩ ꯌꯥꯎꯔ ꯑꯃꯨ
ꯑꯁ ꯍꯦꯟꯅ ꯍꯦꯟꯅ ꯂꯩꯔꯨꯔꯣꯏ
ꯎꯝ
ꯑꯥ
ꯎꯔ ꯃꯥꯔꯗ
ꯌꯥꯝ ꯅꯨꯡꯉꯥꯏꯕꯅꯦ ꯏꯊꯟꯇ ꯂꯩꯕꯒꯤꯀꯣ ꯐ꯭ꯔꯤꯗꯝ ꯐꯪꯕꯒꯤꯀꯣ ꯅꯪꯁꯨ ꯐꯪꯉꯕꯅꯤꯅꯦ
ꯇꯨꯝꯕ ꯅꯨꯡꯉꯥꯏꯕ ꯍꯥꯏꯕꯗꯤ ꯇꯨꯝꯕ ꯍꯦꯛ ꯇꯨꯝꯕꯗ ꯍꯦꯛ ꯐꯃꯨꯡꯗ ꯇꯨꯝꯕꯗ ꯑꯗꯨꯝ ꯎꯝ ꯇꯨꯝꯕꯗꯣ
ꯏꯄ ꯀꯥ
ꯇꯨꯝꯕ ꯌꯥꯗꯕ ꯌꯥꯗꯕ ꯂꯩꯕ꯭ꯔꯣꯕ
ꯑꯗꯨꯗꯤ ꯅꯪ ꯐꯣꯟ ꯌꯦꯡꯕꯒꯤ ꯑꯣꯏꯔꯝꯃꯅꯤ
ꯐꯣꯟ ꯌꯦꯡꯕꯁꯨ ꯇꯧꯋꯦ ꯍꯣꯏ ꯑꯣ ꯃꯤꯗꯤ ꯃꯤꯁꯤꯡꯁꯦ ꯐꯣꯟ ꯌꯦꯡꯉꯒ ꯇꯨꯝꯅꯤꯡꯕꯒꯤ ꯃꯁꯥ ꯃꯊꯟꯇ ꯇꯨꯝꯃꯤꯗꯅ
ꯑꯣ ꯑꯩꯗꯤꯀꯣ ꯑꯗꯨꯒꯨꯝꯕꯗꯣ ꯌꯥꯗꯕ ꯇꯧꯕꯗꯣ ꯁꯨꯡ ꯇꯨꯝ ꯇꯨꯝꯅꯤꯡꯗꯕꯀꯣ
ꯑꯁꯤ ꯑꯩꯗꯤ ꯐꯣꯟ ꯌꯦꯡꯉꯁꯨ ꯇꯨꯝꯅꯤꯡꯉ ꯐꯥꯎꯏꯅꯦ ꯅꯣꯏꯗꯤ ꯀꯩ ꯑꯣꯏꯖꯥꯠꯂꯣ
ꯇꯧꯋꯦꯕ ꯅꯣꯏꯒꯤ ꯑꯩꯈꯣꯏꯗꯤ ꯌꯥꯗꯦꯕ ꯑꯗꯨꯅ
ꯑꯁ ꯑꯗꯨꯁꯨ ꯂꯥꯏꯅꯥ ꯑꯃꯅꯤ
ꯂꯩꯅꯥ ꯑꯃ ꯂꯩꯔꯦ
ꯇꯨꯝꯗꯕꯒꯤ ꯂꯩꯥꯏꯅꯥ ꯑꯃ
ꯎꯝ ꯑꯗꯨꯗꯤ ꯑꯗꯨꯃꯥꯏꯅ ꯇꯧꯕꯅꯤꯅ ꯄꯨꯡ ꯑꯩ ꯄꯨꯡ ꯃꯔꯤꯒꯨꯝꯕꯗ ꯇꯨꯝꯕꯁꯨ ꯌꯥꯎꯋꯦ ꯌꯨ ꯀꯦ
ꯑꯥ
ꯑꯗꯨꯗꯒꯤ ꯅꯣꯡꯉꯥꯟꯕꯗ ꯇꯨꯝꯕꯁꯨ ꯌꯥꯎꯋꯦ
ꯅꯣꯡꯃ ꯋꯥꯛꯀꯤꯡ ꯆꯠꯁꯦ ꯑꯩꯈꯣꯏ ꯅꯍꯥꯟ ꯅꯣꯏ ꯅꯃꯥꯟꯅꯕꯤ ꯑꯃꯒ ꯆꯠꯄꯗꯣ
ꯑ
ꯑꯩꯈꯣꯏꯁꯨ ꯆꯠꯁꯦ ꯅꯣꯡꯃ
ꯍꯣꯏ ꯆꯤꯡꯗꯔꯣ
ꯑꯣ
ꯅ ꯅꯪ ꯅꯪꯉꯣꯟ ꯅꯪꯒꯤꯗꯤ ꯂꯥꯞꯄꯣꯏꯗ꯭ꯔꯣ
ꯑꯗꯨ ꯑꯣꯇꯣꯒꯨꯝꯕ ꯇꯣꯡꯔꯛꯄ ꯌꯥꯏꯅ
ꯌꯦꯁ ꯑꯩꯈꯣꯏꯗꯤ ꯅꯥꯛꯑꯦ
ꯌꯥꯝ ꯛꯑꯕꯣ ꯑꯗꯨꯗꯤ
ꯑꯥ ꯑꯩꯈꯣꯏꯗꯤ ꯈꯨꯣꯡꯅ ꯐꯠ ꯆꯦꯟꯕ ꯌꯥꯏꯌꯦꯦ
ꯑꯁ
ꯅꯪ ꯑꯗꯨꯗꯤ ꯅꯪ ꯑꯗꯨꯗꯤ ꯈꯔ ꯂꯥꯎꯀꯅꯤ ꯑꯇꯣ ꯑꯗꯨ ꯅꯣꯡꯃꯗꯣꯛ ꯂꯄꯗꯤ ꯀꯩꯁꯨ ꯀꯥꯏꯔꯤꯦ ꯀꯩꯅꯣ
ꯅꯣꯡꯃꯊꯦꯡꯅ ꯔꯁꯤꯅꯦ ꯑꯗꯨꯗꯠ ꯂꯤꯗ
ꯑꯥ ꯑꯣ ꯃ ꯊꯦꯡ ꯃꯔꯦꯁꯦ ꯃꯤ ꯈꯔ ꯌꯥꯝꯕꯗꯀꯣ
ꯅꯣꯏ ꯆꯥꯔꯁꯤ ꯆꯠꯄ꯭ꯔꯣ
ꯍꯥ
ꯆꯥꯔꯁꯤ ꯆꯠꯄ꯭ꯔꯣ
ꯑ ꯆꯠꯦꯗ
ꯑꯁ
ꯍ
ꯑꯁ ꯌꯥꯔꯔꯅ
ꯎꯝ ꯇꯁ ꯇ ꯑꯣꯏꯣꯏꯗ
ꯍ
ꯎ
ꯎꯝ ꯃꯔꯛ ꯃꯔꯛꯇ ꯆꯠꯂ ꯑꯩ ꯑꯩꯗꯤ ꯃꯔꯛ ꯃꯔꯛꯇ ꯆꯠꯂꯛꯦꯁ
ꯎꯝ ꯑꯩꯗꯤ ꯊ